ꯇꯥꯏ ꯇꯥꯏ ꯇꯥꯏ
ꯀꯣꯁꯜꯂꯦꯇꯟꯕꯤꯣ
ꯑꯥ ꯑꯩ ꯀꯩꯅꯣꯝꯇ ꯀꯔꯤꯝꯇ ꯁꯤꯖꯤꯟꯅꯗꯕ ꯅꯠꯇꯦ ꯑꯗꯣ ꯀꯃꯥꯏꯅ ꯇꯧꯔꯤꯅꯣ ꯍꯥꯏꯕ ꯒ꯭ꯌꯥꯟ ꯇꯥꯥꯁꯜꯂꯛꯇ꯭ꯔꯦ ꯑꯗꯣ ꯌꯥꯕ ꯌꯦꯡꯕꯤꯌꯨ
ꯑ ꯏꯁꯒꯦ
ꯑ ꯏꯦ
ꯑ ꯄꯣꯠ ꯆꯠꯂꯦ ꯑꯩꯅ ꯁꯥꯗ꯭ꯔꯤꯕ ꯋꯥꯔꯤꯁꯤꯒ ꯆꯠꯂꯛꯏꯕꯣꯁꯤꯒ
ꯑꯣ ꯀ ꯃꯔꯣꯛ ꯑꯩ ꯀꯩꯅꯣꯅꯦ ꯑꯩꯈꯣꯏꯒꯤ ꯏꯌꯥꯔꯄꯤꯤꯁ ꯍꯥꯞꯆꯤꯜꯂꯒ ꯌꯥꯕ꯭ꯔꯥ ꯍꯥꯏꯐꯦꯠꯇꯪ ꯌꯦꯡꯖꯒꯦ
ꯑ ꯍꯥꯏꯗꯩ ꯏ
ꯑ ꯌꯥꯕ ꯌꯦꯡꯗꯣ
ꯑꯥ ꯌꯥꯔꯦ ꯌꯥꯔꯦ ꯑꯩ ꯄ ꯄꯦꯗꯖꯤ ꯈꯣꯂꯥꯎꯖꯤ ꯈꯤꯇꯪ ꯂꯥꯎꯊꯖꯔꯛꯀꯦ ꯃꯔꯨꯞ ꯅꯣꯡ ꯆꯨꯔꯝꯕꯗꯨ ꯈꯤꯇꯪ ꯇꯥꯈꯤꯗꯕ ꯂꯦꯞꯄꯗꯧꯅ ꯇꯧꯋꯦ ꯑꯗꯨꯒꯕꯨ ꯃꯔꯨꯞꯀꯤ ꯈꯣꯟꯖꯦꯜꯗꯨꯗꯤ ꯌꯥꯝꯅ ꯍꯧꯒꯠꯂꯛꯄꯗꯧ ꯇꯧ ꯑꯅꯉꯥꯏꯖꯦ
ꯃꯁꯥꯒꯤ ꯐꯣꯟꯗ ꯃꯁꯥꯒꯤ ꯆꯥꯅꯕ ꯑꯦꯔꯄꯤꯁ ꯍꯥꯞꯄꯒꯤꯅꯤ
ꯑ ꯑꯈꯣꯏꯒꯤ ꯆꯥꯅ ꯆꯥꯅꯕ ꯍꯥꯏꯕꯁꯤ ꯌꯥꯗꯦ ꯑꯗꯨꯝ ꯆꯥꯅ ꯆꯥꯅꯕ ꯑꯗꯨꯝ ꯆꯠꯃꯤꯟꯅꯩ ꯀꯤ ꯆꯥꯟꯅꯗꯕ ꯑꯈꯣꯏ ꯑꯗꯨꯝ ꯂꯩꯍꯧꯔꯤꯕꯁꯤꯅꯤ ꯑ ꯁꯨꯃꯥꯏꯟ ꯊꯝꯖꯒꯦ
ꯃꯔꯨꯞꯀꯤ ꯊꯧꯅꯥꯗꯨꯒꯤ ꯍꯦꯟꯅ ꯏꯅꯣꯠ ꯍꯥꯞꯅꯕ ꯑꯩ ꯀꯩꯅꯣꯝꯇꯒ ꯄꯟꯖꯔꯛꯀꯦ ꯑꯗꯨꯒ ꯃꯔꯨꯞꯀꯤ ꯋꯥꯔꯤ ꯃꯈꯥ ꯇꯥꯕꯤꯔꯛꯎ ꯑ ꯁꯨꯝꯗꯧꯕꯅꯤ ꯑ ꯑꯩ ꯃꯔꯨꯞꯇꯁꯨ ꯍꯌꯦꯡ ꯄꯟꯖꯒꯦ ꯃꯥꯒꯤꯁꯨ ꯑꯗꯨꯝ ꯁꯦꯝꯅꯅꯕ ꯃꯈꯜ ꯃꯈꯜꯒꯤ ꯑꯦꯛꯁꯔꯁꯥꯏꯁ ꯂꯩꯖꯩ ꯍꯥꯏꯇꯥꯔꯦ ꯑ ꯁꯤ ꯀꯩꯅꯣ ꯇꯧꯔꯒ ꯃꯣꯡꯃꯣꯟ ꯑꯗꯨꯝ ꯇꯥꯍꯜꯂꯒ ꯑꯩ ꯑꯩꯈꯣꯏꯒꯤ ꯀꯕꯨꯏꯒꯤ ꯖꯒꯥꯗ ꯑꯃꯨꯛꯇꯪꯗꯤ ꯆꯠꯀꯦꯅ ꯈꯟꯖꯔꯤ ꯑꯗꯨꯗ ꯇꯥꯕꯤꯣ
ꯑ ꯑꯩ ꯋꯥꯈꯜ ꯑꯃ ꯑꯗꯨ ꯂꯩꯑ ꯑꯃꯔꯣꯝꯅ ꯑꯩ ꯋꯥꯈꯜ ꯄꯥꯎ ꯂ ꯑꯣꯜꯍꯂꯦ ꯍꯥꯏꯇꯥꯔꯦ ꯑꯃꯗꯧꯝ ꯆꯁꯤꯡ ꯑꯃꯗꯧ ꯆꯤꯡ ꯀꯕꯨ ꯌꯧꯈ꯭ꯔꯦ ꯑ ꯍꯥꯏꯗꯤ ꯑꯁꯣꯝꯒꯤ ꯑꯩꯈꯣꯏꯒꯤ ꯕꯖꯥꯔꯣꯝꯒꯤ ꯅꯥꯀꯟꯒꯤ ꯂꯝꯗ ꯂꯩꯔꯝꯕꯗꯣ ꯍꯧꯖꯤꯛ ꯑꯣꯏꯔꯣꯝ ꯂꯣꯝꯗ ꯂꯩꯔꯝꯕꯗꯣ ꯁꯨꯝ ꯀꯕꯨꯏ ꯌꯧꯒꯦ ꯍꯥꯏꯇꯥꯔꯦ ꯑ ꯁꯨꯝꯗꯧꯁꯦ ꯑ ꯌꯥꯏ ꯃꯗꯨꯒꯤ ꯄꯣꯠꯇꯨ ꯇꯧꯁꯦ ꯀꯩꯁꯨ ꯀꯥꯏꯗꯦ ꯑ ꯑꯩꯁꯨ ꯌꯥꯝ ꯇꯧꯅꯤꯡꯕ ꯄꯣꯟꯠꯅꯤ ꯑꯩꯈꯣꯏꯒꯤ ꯃꯥꯏ ꯃꯥꯏꯖꯦ ꯁꯦꯞꯁꯦ ꯈꯤꯇꯪ ꯇꯥꯍꯟꯁꯦ ꯌꯦꯡꯕꯗ ꯁꯥ ꯃꯥꯜꯂꯤꯕꯁꯤ ꯃꯥꯜꯂꯣꯏꯒꯦ ꯈꯤꯇꯪ ꯊꯤꯒꯦ ꯍꯥꯏꯗꯤ ꯈꯗꯥꯡꯒꯁꯦ ꯈꯤꯇꯪ ꯍꯥꯏꯗꯤ ꯐꯦꯡꯉꯒ ꯍꯥꯏꯇꯥꯔꯦꯅꯦꯀꯣ ꯑꯩꯈꯣꯏꯒꯤ ꯁꯦꯝ ꯀꯛꯄ ꯌꯥꯕꯒꯤ ꯃꯑꯣꯡꯗ ꯇꯧꯔꯒ ꯍꯥꯏꯗꯤ ꯌꯥꯝ ꯀꯟꯅꯁꯨ ꯌꯥ ꯇꯧꯔꯣꯏꯁꯦ ꯍꯥꯏꯗꯤ ꯌꯥꯝ ꯀꯟꯅꯁꯨꯨ ꯀꯛꯄ ꯃꯥꯜꯂꯜꯂꯣꯏꯁꯦ ꯑꯗꯨꯁꯨ ꯀꯥ ꯍꯦꯟꯅ ꯑꯩ ꯍꯥꯏꯗꯤ ꯄꯥꯝꯖꯗꯦ ꯈꯤꯇꯪ ꯑ ꯎꯔꯒ ꯃꯑꯣꯡꯒ ꯊꯤꯅ ꯇꯥꯔꯒ ꯑꯈꯣꯏꯒꯤ ꯉꯛꯀꯥꯁꯦ ꯈꯤꯇꯪ ꯁꯥꯡꯇꯛ ꯇꯥꯕꯅꯦꯕ ꯑꯗꯨ ꯌꯥꯎꯔꯛꯄꯗꯣ ꯉꯛꯁꯨ ꯁꯥꯡꯕꯅꯤ ꯃꯔꯨꯞ ꯍꯥꯏꯗꯤ ꯑ ꯑꯩꯈꯣꯏꯒꯤ ꯐꯦꯠꯀꯤ ꯆꯔꯨꯛꯁꯦ ꯑꯥ ꯑ ꯑꯩ ꯑ ꯑ ꯑꯈꯣꯏꯒꯤ ꯐꯦꯠꯀꯤ ꯁꯔꯨꯛꯁꯤ ꯂꯧꯊꯣꯔꯛꯄꯒꯤꯔ ꯀꯩꯒꯤꯅꯣ ꯑꯗꯨꯃꯥꯏꯗꯤ ꯑꯣꯏꯔꯛꯗꯧ ꯃꯥꯜꯂꯦ ꯑꯗꯨꯃꯥꯏꯅ ꯈꯤꯇꯪ ꯁꯥꯡꯇꯛ ꯁꯥꯡꯇꯛ ꯇꯥꯅꯦꯣ ꯑꯥ ꯑꯗꯣ ꯑꯣꯏ ꯃꯈꯥ ꯇꯥꯔꯀꯦ ꯑꯗꯨ ꯇꯧꯁꯤ ꯀꯕꯨꯏ ꯑꯩꯈꯣꯏꯒꯤ ꯑꯅꯛꯄ ꯑꯅꯛꯄ ꯑꯔꯥꯞꯄ ꯀꯕꯨꯏ ꯂꯣꯏꯅ ꯆꯠꯀꯅꯤ ꯑꯗꯨꯒ ꯑꯩꯈꯣꯏ ꯂꯣꯏꯅ ꯑꯩꯈꯣꯏꯒꯤ ꯂꯣꯏꯅ ꯇꯧꯒꯅꯤ ꯍꯥꯏꯇꯥꯔꯦ ꯍꯥꯏꯕꯗꯤ ꯑꯣꯣꯏ ꯂꯣꯏ ꯆꯠꯀꯅꯦ ꯍꯥꯏꯕꯅꯤ ꯍꯥꯏꯗꯤ ꯋꯥꯈꯜ ꯂꯥꯜ ꯑꯗ ꯑꯩꯅ ꯌꯥꯝꯅ ꯄꯦꯟꯈꯤꯗ꯭ꯔꯤꯁꯦ ꯑꯈꯣꯏꯒꯤ ꯑꯩꯒꯤ ꯏꯅꯥ ꯁꯤꯅ ꯇꯥꯍꯧꯗꯕ ꯑꯣꯏ ꯇꯥꯔꯗꯤ ꯐꯕ ꯍꯥꯏꯇꯥꯔꯦ ꯑꯩꯅ ꯉꯁꯤ ꯅꯤꯡꯁꯤꯡꯉꯛꯄ ꯃꯁꯤꯗ ꯑꯩ ꯋꯣ ꯅꯥꯀꯣꯡꯁꯤꯗ ꯑꯩꯒꯤ ꯇꯥꯈꯤꯕ ꯋꯥꯍꯩꯗꯣ ꯑꯗꯨꯝ ꯇꯥꯗꯨꯅ ꯂꯩꯔꯦ ꯑꯩꯈꯣꯏꯒꯤ ꯃꯃꯥ ꯏꯕꯦꯝ ꯑꯁꯤꯅ ꯑꯨꯝꯅ ꯍꯥꯏꯕꯤꯔꯛꯈꯤ ꯌꯥꯝꯅ ꯅꯨꯡꯁꯤꯅ ꯑꯦ ꯅꯪꯒ ꯈꯪꯅꯔꯤꯕ ꯅꯨꯄꯥꯗꯨꯗꯤ ꯒꯂꯤ ꯆꯎ ꯃꯥꯂꯦ ꯌꯥ ꯆꯨꯝꯃꯦ ꯃꯇꯝꯗꯨꯗ ꯑꯩ ꯒꯨꯂꯤ ꯆꯥꯕ ꯃꯥꯜꯂꯦ ꯃꯔꯝꯗꯤ ꯑꯩ ꯌꯣꯠ ꯊꯥꯡꯒꯠꯆꯗꯦ ꯌꯣꯠ ꯊꯥꯡꯒꯠꯇꯕꯅ ꯃꯔꯝ ꯑꯣꯏꯔꯒ ꯑꯩ ꯆꯥꯗꯕꯅ ꯃꯔꯝ ꯑꯣꯏꯔꯒ ꯑꯩꯅ ꯁꯥꯟꯅꯔꯤ ꯗꯨ ꯃꯌꯥꯝꯅ ꯆꯨꯝꯅ ꯁꯥꯟꯅꯕꯤꯕ ꯃꯁꯥꯟꯅꯁꯤ ꯅꯠꯇꯕꯅꯤꯅ ꯅꯨꯡꯁꯥ ꯃꯔꯛꯇ ꯑꯩꯈꯣꯏꯒꯤ ꯋꯦꯠ ꯆꯤꯡꯕꯒꯤ ꯃꯇꯥꯡ ꯑꯣꯏꯕꯅꯤꯅ ꯐꯤꯕꯝꯁꯨ ꯈꯔ ꯁꯣꯛꯑꯦ ꯑꯗꯩ ꯀꯨꯆꯨꯁꯨ ꯈꯔ ꯃꯨꯁꯜꯂꯦ ꯅꯨꯡꯁꯥꯗ ꯑꯈꯣꯏꯒꯤ ꯂꯩꯕꯒꯤ ꯑꯗꯨꯒ ꯑꯩꯅ ꯑꯩꯗꯤ ꯍꯔꯥꯎꯖꯅ ꯆꯠꯆꯕꯅꯦ ꯅꯨꯃꯤꯠꯇꯣ ꯑꯩꯒꯤ ꯁꯅꯥꯒꯤ ꯇꯀꯃꯥꯟ ꯐꯪꯕꯒꯤꯗꯃꯛꯇ ꯑꯩꯒꯤ ꯆꯠ ꯆꯠꯂꯒ ꯑꯩꯒꯤ ꯁꯅꯥꯒꯤ ꯇꯀꯃꯥꯟꯗꯣ ꯑꯩꯒꯤ ꯈꯨꯗꯣꯜ ꯇꯧꯕꯒꯤ ꯇꯧꯖꯕꯅꯦ ꯍꯥꯏꯇꯥꯔꯦꯅꯦ꯫ ꯑꯗꯣ ꯑꯗꯨꯗ ꯑꯩꯅ ꯍꯔꯥꯎꯖꯒꯗꯧꯕꯗꯣ ꯑꯩꯅ ꯇꯧꯔꯤꯕ ꯈꯨꯗꯣꯜꯗꯣ ꯑꯔꯦꯝꯕ ꯇꯥꯈꯤ ꯍꯥꯏꯕ ꯇꯥꯔꯦ꯫ ꯑꯗꯨꯗꯨꯒ ꯀꯩ ꯀꯩ ꯍꯣꯠꯅꯔꯤ ꯍꯥꯏꯪꯕ ꯃꯇꯝꯗ ꯑꯩ ꯃꯇꯝꯗꯨꯗ ꯑꯩ ꯀ꯭ꯂꯥꯁ ꯏꯂꯚꯦꯟ ꯇꯨꯌꯦꯞ ꯈꯇ ꯀꯥꯖꯔꯤ ꯏꯂꯚꯦꯟ ꯇꯨꯌꯦꯞ ꯅꯠꯇꯦ ꯑꯩ ꯀ꯭ꯂꯥꯁ ꯅꯥꯏꯟ ꯈꯇ ꯀꯥꯖꯔꯤ ꯍꯥꯏꯖꯕ ꯇꯥꯔꯦꯀꯣ ꯅꯥꯏꯟ ꯈꯛꯇ ꯀꯥꯏꯔꯤꯕ ꯃꯇꯝꯁꯤ ꯅꯥꯏꯟ ꯀꯥꯏꯔꯤꯕ ꯅꯨꯄꯥ ꯑꯃꯅ ꯀꯔꯤ ꯊꯕꯛ ꯇꯧꯒꯅꯤ? ꯃꯥꯒꯤ ꯃꯆꯥꯗꯨꯕꯨꯗꯤ ꯍꯣꯏ ꯇꯨꯌꯦꯞ ꯀꯥ ꯑꯥ ꯏꯂꯚꯦꯟ ꯀꯥꯔꯤ ꯑꯗꯨꯒꯤ ꯃꯇꯝꯗꯨꯗ꯫ ꯍꯥꯏꯕꯗꯤ ꯑꯩꯅ ꯄꯨꯔ ꯃꯇꯥꯡ ꯃꯇꯝꯗ ꯌꯥꯗꯕꯅ ꯈꯤꯇꯪ ꯍꯟꯖꯤꯜꯍꯧꯕꯅꯅꯤ ꯑꯗ ꯀꯥꯔꯤꯉꯩ ꯃꯇꯝꯗꯨꯗ ꯃꯆꯥꯅꯨꯄꯤꯗꯨꯁꯨ ꯊꯕꯛ ꯄꯩꯁꯥ ꯊꯣꯛꯄ ꯅꯠꯇꯦ ꯑꯩꯖꯨ ꯊꯣꯛꯄ ꯅꯠꯇꯦ ꯑꯗꯨꯕꯨ ꯑꯩ ꯅꯤꯁꯥ ꯆꯥꯕꯗꯤ ꯅꯠꯇꯦ ꯑꯗꯨꯕꯨ ꯑꯩ ꯁꯥꯟꯅꯩꯒ ꯍꯥꯏꯕꯗꯨꯗ ꯍꯥꯏꯗꯤ ꯐꯨꯅꯕꯤ ꯁꯥꯟꯅꯩ꯫ ꯇꯝꯃꯤ ꯈꯣꯂꯤꯒ ꯍꯥꯏꯕꯗꯨꯗꯤ ꯌꯥꯝꯅ ꯉꯥꯎꯁꯟꯅꯕ ꯈꯣꯏꯒꯤ ꯅꯤꯁꯥ ꯄꯨꯁꯥꯒ ꯆꯥꯕ ꯃꯤ ꯑꯣꯏꯅ ꯎꯕꯤꯕ ꯍꯥꯏꯇꯥꯔꯦ ꯃꯁꯤꯃꯛꯅ ꯍꯥꯏ ꯑꯩꯒꯤ ꯅꯥꯀꯣꯡꯁꯤꯗ ꯌꯥꯝ ꯊꯤꯅ ꯅꯥ ꯁꯣꯟꯅꯅ ꯇꯥꯔꯤ ꯑꯩ ꯃꯈꯥ ꯇꯥꯕ ꯍꯥꯏꯗꯤ ꯗꯥꯏꯂꯣꯛꯁꯤꯡꯗꯨꯗꯤ ꯊꯝꯖꯔꯣꯏꯒꯦ ꯃꯔꯝꯗꯤ ꯀꯌꯥ ꯅꯨꯡꯉꯥꯏꯇ꯭ꯔꯦ ꯏꯁꯥꯒꯤ ꯋꯥꯔꯤ ꯂꯤꯊꯣꯛ ꯄ ꯍꯥꯏꯕꯁꯤ ꯀꯅꯥ ꯈꯪꯅꯤ ꯃꯥꯖꯨ ꯊꯕꯛ ꯂꯩꯇꯕꯅ ꯃꯔꯝ ꯑꯣꯏꯔꯒ ꯁꯤꯒꯤ ꯄꯣꯠꯁꯦ ꯄꯥꯏꯔꯝꯕ ꯇꯥꯔꯒꯗꯤ ꯇꯥꯗꯣꯔꯤꯕꯅꯤ ꯍꯥꯏꯕ ꯇꯥꯔꯦ ꯇꯥꯕ ꯇꯥꯒꯖꯨ ꯇꯥꯕꯤꯌꯣ ꯅꯣꯡꯃ ꯅꯠꯇ꯭ꯔꯒ ꯅꯣꯡꯃꯗꯤ ꯂꯥꯛꯆꯒꯤꯒꯅꯤ ꯅꯅꯥꯛꯇ ꯍꯣꯏ ꯌꯥꯝ ꯅꯛꯅꯗꯤ ꯂꯥꯛꯆꯔꯣꯏ ꯈꯤꯇꯪ ꯇꯛꯅ ꯂꯥꯛꯀꯦ ꯃꯔꯝꯗꯤ ꯑꯩ ꯀꯤ ꯑꯩ ꯍꯣꯏ ꯀꯤ ꯍꯥꯏꯗꯅ ꯅꯨꯡ ꯁꯤꯗꯕꯗꯤ ꯅꯠꯇꯦ ꯑꯗꯨꯕꯨ ꯑꯩ ꯇꯁꯦꯡꯅ ꯀꯤ ꯍꯥꯏꯖꯕ ꯇꯥꯔꯦ ꯃꯇꯥꯡꯁꯤꯗ ꯑꯩ ꯋꯥꯔꯤꯁꯤ ꯇꯦꯟꯖꯟꯒꯦ ꯁꯨꯃꯥꯏꯅ ꯊꯝꯖꯒꯦ ꯃꯔꯨꯞ
ꯃꯔꯨꯞꯀꯤ ꯋꯥꯔꯤꯁꯤ ꯄꯦꯟꯗꯕ ꯑꯃ ꯂꯩꯕꯅ ꯃꯔꯝ ꯑꯣꯏꯔꯒ ꯍꯥꯏꯖꯔꯛꯄꯅꯦ ꯍꯥꯏꯕ ꯑꯩ ꯈꯪꯉꯦ ꯀꯩꯁꯨ ꯀꯥꯏꯗꯦ ꯑꯗꯨꯒ ꯄꯦꯟꯗꯕꯗꯣ ꯑꯐꯕꯗ ꯁꯤꯖꯤꯟꯅꯖꯤ ꯃꯔꯨꯞꯅ ꯍꯧꯖꯤꯛ ꯐꯥꯎꯔꯤꯕ ꯏꯍꯨꯜꯗꯨ ꯐꯥꯎ ꯊꯣꯛꯄ ꯊꯣꯛꯇꯕ ꯒꯤ ꯋꯥꯈꯜꯗꯨꯗ ꯑꯃꯇꯪ ꯊꯝꯒꯔ꯭ꯥꯒꯀꯣ ꯃꯔꯨꯞ ꯉꯁꯥꯏ ꯑꯩꯅ ꯍꯥꯏꯕꯗꯣ ꯁꯥꯟꯅꯕꯁꯦ ꯁꯥꯟꯅꯕꯁꯤ ꯍꯛꯆꯥꯡꯁꯤ ꯈꯨꯗꯛꯇ ꯂꯩꯒꯦ ꯐꯪꯕ ꯄꯣꯠ ꯅꯠꯇꯦꯕ ꯑꯗꯨꯅ ꯃꯊꯪꯒꯤ ꯌꯥꯎꯁꯪꯁꯤ ꯅꯪꯗꯤ ꯅꯪꯒꯅꯤ ꯍꯥꯏꯅ ꯑꯩ ꯊꯝꯖꯒꯦ ꯃꯔꯨꯞꯇ
ꯅꯪ
ꯎꯝ ꯑꯣꯗꯤꯁꯤ ꯑꯗꯨꯒ ꯇꯦꯜꯂꯔꯗꯨꯅ ꯂꯧꯕꯤꯒꯦ ꯄꯩꯁꯥꯕꯨꯗꯤ ꯍꯣꯢ ꯂꯤꯁꯤꯡ ꯑꯅꯤꯃꯨꯛ ꯂꯧꯒꯅꯤ ꯍꯥꯏ ꯀꯩꯁꯨ ꯀꯥꯏꯗꯦ ꯅꯤꯌꯣꯝ ꯆꯨꯝꯅ ꯇꯥꯛꯄꯗꯨ ꯃꯍꯥꯛꯅ ꯊꯥ ꯑꯃꯅꯤ ꯂꯧꯒ ꯇꯥꯥꯔꯒꯗꯤ ꯏꯕꯥꯅꯤ ꯃꯇꯨꯡ ꯁꯥꯟꯅꯔꯛꯄꯗꯨꯗꯤ ꯑꯃꯨꯛ ꯍꯦꯟꯅ ꯂꯥꯏꯔꯒꯅꯤ ꯍꯥꯏꯇꯥꯔꯦꯀꯣ
ꯑ ꯊꯥ ꯑꯃꯈꯠꯇ ꯃꯥꯏ ꯃꯈꯥꯗ ꯇꯧꯖꯦ ꯍꯥꯏꯔ ꯅꯠꯇ꯭ꯔꯥ ꯑꯗꯨꯝ ꯇꯧꯖꯦ ꯍꯥꯏꯔ
ꯃꯇꯝ ꯈꯔ ꯇꯧꯁꯤ ꯑꯗꯨꯒ ꯌꯦꯡꯁꯤ ꯉꯝꯃ ꯐꯔꯦ ꯉꯝꯗ꯭ꯔ ꯐꯔꯦ ꯃꯇꯨꯡ ꯇꯥꯔꯛꯄꯗꯗꯤ ꯇꯧꯗꯔꯒꯁꯨ ꯌꯥꯏ ꯑꯗꯨꯅ ꯃꯥꯅ ꯇꯧ ꯇꯥꯔꯒꯗꯤ ꯑꯩꯈꯣꯏꯅ ꯐꯅ ꯍꯩꯇꯥꯥꯔꯒꯁꯨ ꯏꯁꯝ ꯁꯝꯅ ꯍꯥꯏꯔꯕꯗ ꯑꯣꯂꯦꯝꯄꯤꯌꯥ ꯇꯔꯦꯠ ꯅꯤꯄꯥꯜ ꯂꯛ ꯂꯧ ꯕ ꯃꯤꯗꯨꯕꯛꯇ ꯀꯣꯆ ꯑꯃ ꯅꯥꯏꯔꯒ ꯁꯥꯟꯅꯩ ꯍꯥꯏ ꯇꯥꯔꯦꯀꯣ ꯃꯥ ꯃꯊꯟꯗꯅ ꯁꯥꯟꯅꯕꯗꯨ ꯎꯖꯗꯦꯕ ꯑꯁꯣꯏꯕ ꯈꯪꯖꯗꯦꯕ ꯑꯗꯨꯅ ꯆꯥꯡꯖꯦ ꯑꯝꯇꯪꯗꯤ ꯃꯁꯨꯝ ꯃꯁꯨꯝ ꯇꯥꯅ ꯁꯦꯝꯖꯦ ꯍꯥꯏ ꯔꯒꯗꯤ ꯑꯩꯈꯣꯏ ꯄꯩꯁꯥꯖꯨ ꯊꯥꯖꯁꯤ ꯁꯤꯗ ꯑꯩ ꯍꯤꯗꯥꯛ ꯀꯥꯞꯁꯦ ꯈꯣꯠꯁꯦ ꯍꯥꯏꯕ ꯅꯠꯇꯦ ꯑꯗꯨꯕꯨ ꯑꯐꯕ ꯆꯤꯟꯖꯥꯛ ꯆꯥꯁꯤ ꯏꯕꯥꯅꯤ ꯐꯖ ꯐꯖ ꯕꯤꯗꯤꯑꯣ ꯅꯝꯁꯤ ꯀꯩꯗꯧꯕꯒꯤ ꯋꯥꯠꯆꯔꯨꯅꯤ ꯍꯛꯆꯥꯡ ꯐꯅꯕꯩ ꯃꯇꯝꯗ ꯂꯣꯏꯅ ꯈꯨꯗꯤꯡꯃꯛꯇꯤ ꯆꯠꯄ ꯈꯣꯠꯄ ꯆꯥꯕ ꯊꯛꯄ ꯊꯕꯛ ꯇꯧꯕ ꯂꯣꯏ ꯅꯨꯡꯉꯥꯏꯔꯗꯕ ꯑꯗꯨꯅ ꯂꯃꯟ ꯈꯨꯝꯕꯗ ꯑꯐꯕ ꯑꯣꯏꯅ ꯈꯨꯝꯁꯤ ꯑꯩꯁꯨ ꯌꯥꯝ ꯄꯦꯟꯖꯗꯦ ꯉꯁꯥꯏꯁꯦ ꯑꯩꯅ ꯐꯣꯟ ꯇꯧꯖꯔꯨ ꯃꯇꯝꯗ
ꯑꯩꯗꯤ ꯑꯃ ꯂꯩꯖꯔꯦ ꯀꯥꯏꯅ ꯇꯧꯁꯤꯜꯂꯛꯄꯁꯦ ꯑꯩ ꯄꯟꯗꯤ ꯄꯟꯖꯔꯣꯏꯒꯦ ꯊꯋꯥꯏꯗꯤ ꯈꯔꯗꯤ ꯅꯨꯡꯗꯤ ꯅꯨꯡꯉꯥꯏꯇ꯭ꯔꯦ ꯍꯥꯏꯇꯥꯔꯦꯀꯣ
ꯑ ꯍꯥ
ꯑꯦꯔꯥ ꯃꯥꯒꯤ ꯀꯩꯅꯣꯠ ꯇꯨꯗꯤ ꯑꯩꯒꯤ ꯐꯥꯏꯒꯟ ꯅꯥꯝꯃꯒ ꯆꯥꯎ ꯃꯅꯩ ꯑꯅ ꯈꯟꯕ ꯍꯥꯏꯇꯥꯔꯦꯀꯣ ꯑꯣ ꯎꯁꯤꯠꯔꯛꯇꯕ ꯍꯥꯏꯖꯦ ꯏꯄꯨ ꯋꯥꯡꯈꯠꯂꯛꯄ ꯍꯥꯏꯇꯥꯔꯦ ꯑꯩꯅ ꯄꯥꯏꯔꯒ ꯂꯪꯕ ꯉꯝꯃꯤ ꯑ ꯈꯟꯖꯤꯜꯂꯄ ꯄꯅꯤ ꯑꯗꯨꯕꯨ ꯀꯩꯁꯨ ꯀꯥꯏꯗꯦ ꯃꯥꯏ ꯃꯥꯏ ꯉꯝꯖꯕꯤꯅꯤ ꯑꯗꯨꯅ ꯍꯌꯦꯡꯋꯥꯏ ꯑꯁ ꯃꯥꯗꯤ ꯑꯩꯒ ꯈꯪꯅꯔꯝꯕꯅꯦ ꯍꯥꯏꯕ ꯋꯥ ꯍꯥꯏꯁꯦ ꯄꯜꯂꯒ ꯃꯊꯪ ꯑꯣꯏꯔꯒ ꯁꯤ ꯁꯣꯟꯍꯟꯒꯦ ꯇꯧꯕꯅꯦ ꯑꯩꯅ ꯈꯜꯂꯤꯁꯦ ꯍꯥꯟꯅꯔꯦꯁꯨ ꯅ ꯇ ꯈꯥꯎꯅꯤ ꯑꯃ ꯁ꯭ꯋꯥꯗ ꯃ ꯈꯥꯟꯕꯤ
ꯃꯁꯥ ꯐꯕ ꯑꯩꯈꯣꯏꯒꯤ ꯃꯁꯥ ꯐꯕ ꯑꯗꯒꯤ ꯀꯥꯔ ꯇꯥꯡꯕ ꯊꯧꯈꯤꯕ ꯅꯨꯄꯥꯁꯤꯡ ꯃꯇꯝ ꯑꯃꯗ ꯑꯩꯅ ꯊꯃꯣꯏ ꯊꯨꯒꯥꯏꯒꯤꯈꯤꯕꯅꯤꯒ ꯍꯥꯏꯔꯒ ꯃꯃꯥꯟꯅꯕꯤꯒꯩꯅꯒ ꯅꯣꯛꯅꯕ ꯑꯗꯣ ꯑꯗꯨ ꯑꯣꯏꯍꯜꯂꯁꯤ ꯎꯝ ꯏꯁꯝ ꯁꯝꯅ ꯍꯥꯏꯖꯔꯤꯕ ꯑꯗꯨꯃꯥꯏꯅ ꯇꯧꯁꯦ ꯀꯩꯁꯨ ꯀꯥꯏꯗꯦ ꯑꯩꯁꯨ ꯈꯟꯖꯔꯤꯕꯅꯤ ꯍꯥꯏꯗꯤ ꯑꯩ ꯌꯥꯝ ꯄꯦꯟꯗꯦ ꯑꯃꯦꯁ ꯀ ꯂꯤ ꯖ ꯍꯥꯣꯛꯑꯒ ꯀꯣꯜꯂꯒ ꯊꯧꯈꯤꯕꯗꯨꯗꯗꯤ ꯑꯩꯒꯤ ꯊꯝꯃꯣꯏꯁꯤ ꯈꯤꯇꯪ ꯅꯨꯡꯉꯥꯏꯍꯧꯗꯕ ꯍꯥꯏꯔꯦ ꯍꯥꯏꯔꯦ ꯄꯪꯐ ꯐꯔꯨꯕꯗꯤ ꯅꯠꯇꯦ ꯄꯥꯝꯕꯣꯕꯨꯗꯤ ꯍꯥꯏꯗꯤ ꯊꯥ ꯑꯃ ꯁꯥꯟꯅꯕ ꯑꯩꯅ ꯌꯥꯝ ꯆꯥꯎꯋꯦ ꯍꯥꯏꯖꯕ ꯇꯥꯏꯌ‌ꯦ ꯎꯝ ꯃꯨꯛꯄꯒꯤ ꯋꯥꯗꯤ ꯅꯠꯇꯦ ꯃꯁꯤ ꯈꯔ ꯀꯥꯛꯄꯒꯤ ꯑꯩꯈꯣꯏꯒꯤ ꯏꯒꯣꯅꯦ ꯍꯥꯏꯖꯕ ꯇꯥꯔꯦ ꯑꯗꯨꯃꯥꯏꯅ ꯊꯝꯖꯒꯦ
ꯃꯔꯨꯞꯅ ꯑꯩꯒꯤ ꯁꯥꯟꯅꯔꯝꯕꯗ ꯑꯩꯅ ꯈꯪꯕ ꯑꯃ ꯂꯩ ꯃꯗꯨꯗꯤ ꯀꯩꯅꯣꯗ ꯃꯔꯨꯞꯀꯤ ꯍꯛꯆꯥꯡꯁꯤ ꯁꯦꯝꯕꯗ ꯑꯩꯉꯣꯟꯗꯒꯤ ꯍꯦꯟꯅ ꯊꯨꯅ ꯐꯩ ꯍꯥꯏꯇꯥꯔꯦꯀꯣ
ꯎ ꯍꯨꯝ
ꯍꯥꯏꯗꯤ ꯑꯩꯒꯤ ꯍꯛꯆꯥꯡꯁꯤꯗꯤ ꯑꯩꯅ ꯍꯥꯏꯕꯅꯤ ꯑꯩꯗꯤ ꯌꯊꯦꯛ ꯊꯟꯖꯦꯠꯇꯒꯤ ꯁꯦꯝꯒꯠꯂꯛꯄꯒ ꯆꯞ ꯃꯥꯟꯅꯩꯔꯤꯕ ꯑꯗꯨꯅ ꯃꯇꯝ ꯆꯪꯉꯤ ꯆꯥꯕꯁꯨ ꯋꯥꯄꯅ ꯃꯔꯝ ꯑꯣꯏꯔꯒ ꯑꯗꯨꯅ ꯃꯔꯨꯞꯀꯤꯗꯤ ꯌꯦꯡꯉꯨꯏ ꯑꯩꯅ ꯈꯤꯇꯪ ꯇꯥꯛꯄꯗꯨꯗ ꯃꯗꯨꯛꯀꯤ ꯄꯥꯝꯕꯣꯝꯗꯨ ꯃꯁꯨꯝ ꯃꯁꯨꯝ ꯅꯥꯏꯔꯛꯏꯅꯤꯁꯨꯝ ꯅ ꯌꯦꯦꯟꯁꯦꯅ ꯇꯧꯔꯒꯄ ꯊꯣꯛꯣꯂꯛꯑꯕ ꯃꯇꯝꯗ ꯑꯗꯨꯛꯀꯤ ꯃꯇꯤꯛ ꯐꯩ ꯍꯥꯏꯇꯥꯔꯦ ꯑꯗꯣ ꯐꯠꯖꯅ ꯁꯥꯔꯒ ꯆꯥꯡꯅꯥꯏꯅ ꯏꯕꯥꯅꯤ ꯊꯕꯛꯛꯇ ꯁꯥꯟꯅꯔꯒ ꯑꯣꯖꯥ ꯅꯥꯏꯔ ꯇꯧꯔꯒꯗꯤ ꯊꯥ ꯑꯅꯤꯗ ꯃꯅꯨꯡꯒꯤ ꯍꯛꯆꯥꯡꯁꯤ ꯀ ꯃꯔ ꯖꯤꯝꯗ ꯐꯨꯔꯤꯠ ꯑꯆꯧ ꯑꯆꯧꯕꯗ ꯁꯠꯂꯒ ꯋꯥꯈꯜ ꯅꯨꯡꯉꯥꯏꯇ꯭ꯔꯤꯕꯗꯣ ꯁꯣꯏꯗꯅ ꯃꯠꯇꯔꯦꯅꯤ ꯑꯕ ꯁꯥ ꯑꯃꯁꯁ
ꯃꯥꯅꯦ ꯃꯥꯅꯦ ꯑꯩ ꯁꯣꯏꯗꯅꯃꯛꯒꯤ ꯀꯝꯄꯁꯟ ꯇꯨꯁꯔꯠ ꯂꯩꯒꯅꯤ ꯑꯩ ꯍꯟꯗꯛꯀꯤ ꯊꯥꯁꯤꯗ ꯃꯗꯨꯁꯨ ꯁꯣꯏꯗꯅ ꯂꯩꯒꯅꯤ ꯑꯗꯨꯒ ꯑꯩꯒꯤ ꯐꯣꯟꯒꯤ ꯑꯩꯒꯤ ꯄꯥꯝꯖꯔꯤꯕ ꯃꯌꯥꯏ ꯑꯁꯤꯗ ꯊꯦꯠꯀꯅꯤ ꯃꯔꯝꯗꯤ ꯃꯗꯨꯒꯤꯁꯨ ꯇꯧꯔꯒ ꯑꯩꯒꯤ ꯊꯃꯣꯏꯗꯨꯁꯨ ꯀꯩ ꯍꯥꯏꯅꯤ ꯃꯡ ꯅꯠꯇ꯭ꯔꯒ ꯅꯣꯡꯃꯗꯤ ꯑꯩꯁ ꯂꯣꯏꯂꯛꯈꯤꯒꯦꯅꯤ ꯍꯥꯏꯕꯒ ꯁꯥꯩ ꯁꯥꯟꯅꯒꯅꯤ ꯑꯩ ꯅꯤꯡꯍꯟꯅꯔꯨꯔꯦ ꯑꯩ ꯃꯇꯝ ꯈꯔ ꯅꯤꯡꯍꯟꯅꯔꯨꯔꯦ ꯃꯇꯝ ꯈꯔ ꯅꯠꯇꯦ ꯐꯖꯅ ꯅꯤꯡꯍꯟꯅꯔꯨꯔꯦ ꯎ ꯇꯣꯀꯂꯒ ꯌꯥ ꯍꯥꯏ ꯋꯥ ꯀꯜꯂꯂꯝꯅꯦ ꯍꯥꯏꯗꯤ ꯇꯦꯛ ꯇꯦꯛ ꯁꯥꯟꯅꯔꯒꯦ ꯍꯥꯏꯕ ꯋꯥꯈꯜꯁꯤꯁꯨ ꯂꯩꯔꯝꯃꯦ ꯑꯗꯨꯕꯨ ꯑꯩ ꯍꯥꯏꯗꯤ ꯀꯔꯤ ꯃꯇꯥꯡꯗꯒꯤꯅꯣ ꯈꯪꯗꯦ ꯋꯥꯔꯤ ꯑꯃ ꯍꯧꯗꯣꯛꯧꯕꯗꯅꯤꯅ ꯑꯗꯨ ꯗꯥꯏꯂꯣꯛ ꯑꯃ ꯅꯥꯄꯣꯡꯒ ꯇꯥꯔꯛꯄꯗꯒꯤ ꯑꯩ ꯀꯔꯤꯒꯤ ꯃꯔꯝꯒꯤ ꯀꯩꯁꯨ ꯒ꯭ꯌꯥꯟ ꯇꯥꯗ꯭ꯔꯦ ꯑꯩꯁꯨ ꯐꯪꯗ꯭ꯔꯦ ꯍꯥꯏꯇꯥꯔꯦ ꯀꯩ ꯍꯥꯏꯗꯣꯏꯅꯣꯦ
ꯀꯩꯁꯨ ꯀꯥꯏꯗꯦ ꯀꯩꯁꯨ ꯀꯥꯏꯗꯦ ꯍꯥꯏꯗꯤ
ꯑꯗꯨꯒꯤ ꯁꯤꯡꯅꯕꯗꯣ ꯑꯐꯕꯗꯣ ꯁꯤꯡꯅꯕꯅꯤ ꯑꯩ ꯃꯥ ꯑꯗꯨ ꯇꯧꯒꯦ ꯑꯗꯥ ꯇꯧꯒꯦ ꯃꯥ ꯐꯦ ꯁꯦꯝꯦꯡꯒꯦ ꯍꯥꯏꯕ ꯅꯠꯇꯦ ꯑꯗꯨꯅ ꯅꯨꯄꯥ ꯑꯩꯈꯣꯏꯗꯤ ꯍꯧꯛ ꯍꯧꯒꯠꯂꯛꯄꯗ ꯉꯥꯏꯔꯤꯕꯅꯤ ꯅꯨꯄꯤ ꯃꯈꯣꯏꯒꯤ ꯍꯧꯖꯤꯛ ꯃꯇꯝ ꯂꯣꯏꯁꯤꯜꯂꯛꯑꯕꯅꯤ ꯅꯨꯄꯥꯒꯤꯖꯤꯠ ꯄ꯭ꯔꯥꯏ ꯃꯇꯝ ꯌ ꯍꯧ ꯇꯧꯔꯝꯃꯤ ꯅꯨꯄꯥꯒꯤꯗꯨ ꯆꯍꯤ ꯌꯥꯝꯃ ꯌꯥꯝꯃꯒ ꯑꯩꯒꯤ ꯃꯣꯔ ꯑꯗꯨꯣ ꯍꯒꯂꯛꯅꯦ ꯍꯥꯏ ꯇꯔꯦꯀꯣ
ꯎ ꯎꯝ
ꯑꯗꯨꯅ ꯆꯍꯤ ꯑꯃ ꯑꯃꯇꯪ ꯍꯥꯏꯗꯤ ꯃꯊꯪꯒꯤ ꯑꯩ ꯍꯥꯏꯁꯦ ꯃꯊꯪꯒꯤ ꯌꯥꯎꯁꯪꯗꯗꯤ ꯐꯤꯕꯝ ꯑꯃ ꯊꯣꯛꯑꯒꯅꯦꯕ ꯃꯇꯝꯗꯨꯗ ꯍꯥꯏꯗꯤ ꯌꯥꯝ ꯊꯤꯅ ꯑꯩ ꯃꯔꯨꯞ ꯁꯨꯝ ꯁꯨꯝ ꯀꯥꯛꯆꯔꯅꯤ ꯍꯥꯏꯖꯕꯗꯣ
ꯑꯩꯁꯨꯨ ꯈꯥꯛꯁ ꯑꯗꯨ ꯑꯗꯩ ꯁꯥꯡꯂꯤꯕꯁꯤ ꯈꯣꯏꯔꯤꯕꯁꯤ ꯑꯩ ꯀꯝ ꯀꯥꯛꯀꯅꯤ ꯈꯣꯏꯅꯣꯁꯨ ꯈꯣꯏꯗꯁꯨ ꯑꯗꯨꯝ ꯑꯩ ꯁꯤꯖꯤꯟꯅꯒꯅꯤ ꯑꯩ ꯏꯁꯥꯗ ꯃꯥꯏꯗ ꯈꯣꯡꯗ ꯈꯨꯠꯇ ꯑꯩ ꯄꯩꯁꯥ ꯑꯝꯇ ꯊꯥꯗꯖꯔꯒꯦ ꯁꯤꯦ ꯃꯔꯝꯗꯤ ꯑꯩ ꯑꯗꯨꯒꯨꯝꯕ ꯍꯩꯅꯗꯦ ꯍꯥꯏꯕ ꯇꯥꯔꯦ ꯑꯩ ꯉꯧꯖꯔꯤꯕ ꯍꯥꯏꯇꯥꯔꯦꯗꯤ ꯉꯧꯖꯔꯤꯕꯁꯤꯁꯨ ꯑꯩꯒꯤ ꯏꯃꯥ ꯄꯨꯝꯕꯗꯒꯤꯅꯤ ꯑꯗꯨꯒ ꯑꯩ ꯂꯣꯏꯅ ꯊꯥꯗꯔꯒꯅꯤ ꯍꯧꯖꯤꯛꯇꯤ ꯑꯩ ꯂꯣꯏꯅ ꯊꯥꯗꯒꯅꯤ ꯏꯁꯥꯗ
ꯑꯗꯨꯣ ꯐꯔꯦ ꯃꯔꯨꯞ ꯃꯊꯪꯗꯁꯨ ꯋꯥꯔꯤꯇ ꯇꯧꯁꯤ ꯉꯒꯤꯗꯤ ꯃꯇꯝꯁꯤꯦ ꯀꯩꯅꯣ ꯇꯧꯔꯕꯅꯤꯅ
ꯃꯇꯝꯁꯤꯁꯨ ꯂꯣꯏꯁꯤꯜꯂꯝꯂꯦ ꯑꯛ ꯑꯣꯏꯍꯧꯗ꯭ꯔꯦ ꯑꯗꯨꯝ ꯇꯧꯔꯛꯀꯦ ꯎꯝ ꯊꯝꯃꯦ ꯊꯝꯃꯦ